ꯍꯂꯣ
ꯍꯜꯂꯣ
ꯀꯩꯗꯧꯔꯤꯅꯣ
ꯅꯪꯒꯤꯃꯨꯛ ꯍꯜꯂꯣ
ꯍꯜꯂꯣ
ꯇꯥꯔꯦ ꯇꯥꯔꯦ
ꯎꯝ ꯍꯧꯒꯠꯂꯕꯣ
ꯑ ꯑꯥꯎ ꯍꯧꯒꯠꯂꯦ ꯌꯨꯝꯗ ꯂꯩꯕꯒꯤ ꯉꯁꯥꯏꯅ ꯍꯧꯒꯠꯂꯦ
ꯍꯦ ꯍꯦ ꯍꯦ ꯍꯦ ꯌꯨꯝꯗ ꯂꯩꯇ꯭ꯔꯗꯤ ꯍꯧꯒꯠꯂꯣꯏꯕ
ꯍꯨꯝ ꯉꯟꯅ ꯍꯧꯒꯠꯂꯦ ꯉꯟꯅ ꯊꯔꯦ
ꯎꯝ ꯆꯥꯛ ꯆꯥꯔꯦ
ꯆꯥꯔꯦ ꯉꯁꯥꯏꯅ ꯄꯨꯡ ꯇꯔꯨꯛ ꯃꯈꯥꯏꯗ ꯍꯧꯒꯠꯂꯦ
ꯄꯨꯡ ꯀꯌꯥꯗ ꯆꯥꯛ ꯆꯥꯔꯤꯅꯣ
ꯄꯨꯡ ꯇꯔꯦꯠ ꯃꯈꯥꯏ ꯇꯥꯔꯅꯦ
ꯅꯪ ꯊꯣꯡꯕ꯭ꯔꯣ ꯀꯅꯥꯅ ꯊꯣꯡꯕ꯭ꯔꯣ
ꯏꯅꯥꯎ ꯅꯨꯨꯄꯤꯅ ꯑꯩ ꯌꯨꯝ ꯀꯩꯅꯣꯗ ꯂꯩꯇꯤꯌꯦ ꯉꯔꯥꯡ ꯑꯩ ꯁꯤꯗ ꯂꯥꯛꯄ ꯈꯨꯟ ꯑꯃꯗ ꯌꯨꯝ ꯑꯁꯦꯡꯕꯗ
ꯑꯩꯁ
ꯅꯪ ꯒꯌꯥꯟ ꯇꯥꯔꯣꯢ ꯑꯥꯗꯗꯤ ꯄꯨꯡ ꯇꯔꯦꯠ ꯃꯈꯥꯏꯗ ꯍꯧꯒꯠꯄꯗ ꯌꯨꯝꯗꯗꯤ
ꯎꯝ
ꯁꯤꯗꯔꯝ ꯉꯁꯤꯗꯤ ꯉꯟ ꯉꯜꯂꯦ
ꯍꯣꯔꯦꯟ ꯍꯣꯔꯦꯟ ꯑꯃꯨꯛ ꯇꯠ ꯍꯜꯂꯅꯤ ꯎꯝ
ꯀꯩ ꯏꯟꯖꯥꯡ ꯆꯥꯒꯦ
ꯌꯦꯟ ꯊꯣꯡꯕ ꯆꯥꯏ
ꯐꯆꯥ ꯆꯥ ꯍꯥꯎꯔꯝꯅꯤꯅ
ꯍꯥꯎꯋꯦ ꯍꯣꯏ ꯅꯪꯗꯤ
ꯑꯁ ꯍꯧꯒꯠꯇ ꯉꯥꯏꯔꯤ
ꯎꯝ
ꯉꯁꯥꯏꯗꯤ ꯍꯧꯗꯤ ꯍꯧꯒꯠꯂꯦ ꯀ꯭ꯂꯥꯁ ꯆꯠꯁꯤꯔꯥꯅ ꯅꯣꯡ ꯆꯨ ꯂꯩꯕ
ꯎꯝ ꯉꯥꯇꯪ ꯄꯥꯏꯌꯣꯀꯣ
ꯍꯣ ꯍꯣ
ꯑꯥꯎ ꯍꯜꯂꯣ
ꯎꯝ
ꯌꯥꯔꯦ
ꯅꯪ ꯑꯃꯨꯛ ꯊꯣꯛ ꯊꯣꯛꯂꯛꯑꯔꯣꯏꯗ꯭ꯔꯣ
ꯊꯣꯛꯂꯛꯑꯔꯣꯏꯗ꯭ꯔꯣ ꯍꯥꯏꯗꯤ
ꯐꯧ ꯂ
ꯑ ꯑꯥꯎ ꯑꯩ ꯀꯩꯅꯣ ꯆꯠꯀꯅꯤ ꯍꯥꯏꯗꯨꯗꯤ ꯆꯤꯆꯦ ꯃꯅꯥꯛꯇ
ꯀꯩꯗꯧꯉꯩ ꯇꯤꯀꯦꯠ ꯀꯛꯈ꯭ꯔꯕꯣ
ꯀꯛꯇ꯭ꯔꯤꯗ ꯈꯪꯗ꯭ꯔꯤ ꯄꯩꯁꯥ ꯄꯩꯁꯥꯅꯤꯅꯦ
ꯀꯩꯅꯣ
ꯆꯠꯅꯕ ꯄꯩꯁꯥꯗꯨꯅꯦ ꯂꯩꯇ꯭ꯔꯤꯁꯦ ꯍꯧꯖꯤꯛ
ꯃꯔꯨꯞ ꯌꯥꯎꯔꯣ
ꯃꯔꯨꯞ ꯌꯥꯎꯅꯤꯡꯉꯥꯢ ꯀꯩꯄꯩꯁꯥꯅꯣ ꯍꯨꯟꯒꯅꯤꯌꯦ ꯊꯕꯛꯇꯧ ꯊꯕꯛ ꯊꯕꯛꯁꯨ ꯇꯧꯗꯦ
ꯎꯗꯕ꯭ꯔꯅꯦ ꯃꯔꯨꯞ ꯇꯧꯔꯖꯦꯅ
ꯍꯝ
ꯅꯣꯡ ꯆꯨꯕ꯭ꯔꯣ ꯑꯌꯨꯛꯇꯣ
ꯑꯌꯨꯛꯇꯗꯤ ꯅꯣꯡ ꯆꯨꯗꯦ ꯉꯔꯥꯡ ꯑꯍꯤꯡꯗ ꯅꯣꯡ ꯀꯟꯅ ꯆꯨꯕ ꯃꯥꯜꯂꯦ
ꯑꯥ
ꯅꯣꯡ ꯀꯜꯂꯦ ꯑꯗꯨꯒ ꯍꯧꯖꯤꯛꯇꯤ ꯅꯨꯡꯁꯥ ꯊꯣꯛꯑꯦ
ꯑꯩꯁꯨ ꯀ꯭ꯂꯥꯁ ꯆꯠꯁꯦꯅ ꯍꯧꯒꯠꯄꯅꯦꯕ
ꯑꯣ
ꯀꯔꯤꯔꯥ
ꯅꯨꯡꯁꯥ ꯊꯥꯏ ꯍꯥꯏꯗꯤ ꯑꯉꯥꯡꯒ ꯂꯩꯌꯦ ꯂꯧ ꯆꯠꯈ꯭ꯔꯕ ꯃꯃꯥꯁꯨ ꯂꯧ ꯆꯠꯈ꯭ꯔꯦ ꯏꯅꯥꯎꯅꯨꯄꯤꯁꯨ ꯏꯅꯥꯎꯅꯨꯄꯥ ꯂꯣꯏꯅ ꯂꯧ ꯆꯠꯈ꯭ꯔꯦ
ꯑꯆꯠ ꯆꯠꯆ ꯃꯍꯥꯔꯅꯤꯅꯦ ꯅꯪ ꯑꯗꯨꯗꯤ
ꯑꯗꯨꯒꯤ ꯍꯧꯖꯤꯛ ꯍꯟꯕ ꯌꯥꯗꯕ ꯍꯣꯔꯦꯟ ꯃꯣꯏ ꯍꯜꯂꯛꯑꯀꯥꯟꯗ ꯍꯟꯈ꯭ꯔꯣꯑꯦ ꯍꯦ ꯍꯦ ꯑꯉꯥꯡ ꯃꯣꯏ ꯃꯠ ꯂꯩꯍꯧꯕꯗꯣ ꯑꯍꯟ ꯂꯩꯇꯕ ꯑꯗꯨꯒꯤ ꯅꯪ ꯍꯣꯔꯦꯟ ꯍꯟꯈ꯭ꯔꯣ ꯍꯥꯏꯕ
ꯅꯪ ꯀꯩꯗꯧꯉꯩ ꯌꯨꯝ ꯌꯧꯔꯦ ꯉꯔꯥꯡ ꯅꯍꯥꯟ
ꯌꯨꯝ ꯌꯧꯕ
ꯑꯥ
ꯅꯍꯥꯟ ꯌꯧꯔꯦ ꯀꯩꯅꯣ ꯇ꯭ꯋꯦꯟꯇꯤ ꯐꯥꯏꯚꯇ
ꯑꯩ ꯀꯣꯜ ꯇꯧꯔꯛꯑꯒ ꯀꯥꯏꯗꯗꯅꯣ ꯑꯁꯤ ꯏꯝꯐꯥꯜ ꯃꯅꯥꯛꯇ ꯂꯩꯌꯦ ꯍꯥꯏꯅ ꯅꯪ
ꯑꯗꯨꯗꯤ ꯇ꯭ꯋꯦꯟꯇꯤ ꯑꯥ ꯇ꯭ꯋꯦꯟꯇꯤ ꯐꯣꯔꯗ ꯅꯠꯇ꯭ꯔꯣ ꯅꯪꯅ ꯍꯥꯟ ꯇꯧꯔꯛꯄꯗꯣ ꯑꯣ ꯑꯩ ꯌꯨꯝ ꯍꯦꯛ ꯂꯥꯛꯄꯗꯒꯤꯀꯣ ꯁꯪꯗꯦꯕꯥ ꯊꯕꯛ ꯊꯕꯛꯄꯨꯗꯤ ꯌꯥꯝ ꯆꯤꯟꯗꯦ ꯑꯗꯨ ꯑꯣꯏꯔꯁꯨ ꯁꯪꯗꯦ ꯗ
ꯀꯩꯒꯤ ꯁꯪꯗꯕ꯭ꯔꯣ
ꯈꯪꯗꯦ
ꯁꯪꯍꯜꯂꯨ
ꯉꯔꯥꯡ ꯅꯣꯡ ꯀꯟꯅ ꯆꯨꯕꯒꯤ ꯃꯩꯁꯨ ꯂꯥꯛꯇꯦ
ꯑꯆꯥ ꯆꯥ ꯀꯩꯅꯣꯕ ꯅꯣꯡ ꯍꯦꯛ ꯆꯨꯔꯗꯤ ꯃꯩ ꯑꯗꯨꯝ ꯃꯨꯠꯄꯁꯦ
ꯈꯪꯗꯦ ꯍꯥ
ꯍꯥ ꯉꯟꯅ ꯍꯧꯒꯠꯄꯩ ꯑꯃꯨꯛ ꯇꯨꯝꯅꯤꯡꯉꯛꯑꯦ ꯍꯥꯀꯥꯝꯒ ꯆꯜꯂꯦ ꯍꯣꯔꯦꯟ ꯑꯉꯥꯡꯁꯤꯡꯒ ꯇꯨꯝꯃꯒꯦ
ꯑꯉꯥꯡ ꯀꯌꯥ ꯂꯩꯒꯦ
ꯑꯃꯇꯪꯅꯤꯗ ꯆꯤꯆꯦꯒꯤ ꯃꯆꯥꯅꯨꯄꯥ
ꯅꯣꯏ ꯆꯦꯒꯤ
ꯎꯝ
ꯑꯆꯠ ꯆꯥ ꯀꯥꯏꯗ ꯌꯨꯝ ꯄꯥꯟꯕ꯭ꯔꯥ ꯅꯣꯏ ꯆꯦꯗꯤ
ꯑꯩꯈꯣꯏ ꯈꯨꯟꯗꯅꯦ
ꯎꯝ ꯐꯩꯗ ꯑꯗꯨꯒꯨꯝꯕꯗꯨꯅ ꯂꯥꯞꯅꯁꯨ ꯆꯠꯇꯕꯗꯣ
ꯍꯨꯝ ꯎꯝ ꯎꯝ
ꯇꯤꯛꯀꯦꯠ ꯀꯛꯇ꯭ꯔꯤ ꯍꯥꯏꯕꯣ ꯅꯪꯒꯤꯗꯣꯀꯣ
ꯎꯝ ꯀꯣꯛꯇ꯭ꯔꯤ ꯄꯩꯁꯥ ꯂꯩꯇꯦ
ꯑꯗꯨꯗꯤ ꯍꯧꯖꯤꯛ ꯍꯧꯖꯤꯛ ꯆꯠꯈꯤꯔꯣ ꯅꯪꯅ
ꯎꯝ ꯍꯧꯖꯤꯛ ꯍꯧꯖꯤꯛ ꯆꯠꯈꯤꯔꯣꯏ ꯂꯧ ꯆꯠꯄꯖꯨ ꯇꯜꯂꯦ ꯅꯨꯡꯁꯥ ꯌꯥꯝ ꯁꯥꯏ
ꯆꯠꯂꯣꯅ ꯀꯣꯏꯕ ꯍꯪꯆꯤꯛ ꯂꯥꯡꯉꯣꯕ ꯌꯥꯏꯅ
ꯑꯈꯣꯏ ꯂꯧ ꯀꯩꯅꯣ ꯑꯥ ꯆꯤꯡꯗꯁꯨ ꯂꯧ ꯑꯃ ꯂꯩꯌꯦꯕ ꯌꯥꯝ ꯂꯥꯞꯄꯦ
ꯇꯕ꯭ꯔꯥ
ꯑꯈꯣꯏꯕꯥꯅ ꯑꯁ ꯅꯪꯗꯤ ꯇꯝꯃꯟ ꯇꯟꯃꯟꯕꯅꯤꯅ ꯌꯦꯡꯕ ꯐꯥꯎ ꯆꯠꯅꯤꯡꯗꯦꯅꯦ ꯍꯥꯏꯕ ꯃꯤꯗꯤ ꯂꯧꯒ ꯌꯦꯡꯅꯤꯡꯉꯦꯅ ꯆꯠꯂꯦ ꯍꯥꯏꯕ ꯃꯣꯏꯗꯤ ꯄꯪꯕꯩ ꯆꯠꯂꯤꯅꯦ ꯂꯧꯕꯨ ꯀꯅꯥ ꯌꯦꯡꯅꯤꯡꯗꯣꯏꯅꯣ ꯑꯗꯨ ꯂꯥꯞꯄꯗꯨꯕꯨ ꯍꯥꯏꯕ ꯑꯩꯅ
ꯍꯨꯝ ꯍꯨꯝ
ꯅꯠꯇ꯭ꯔꯣ ꯂꯧ ꯌꯥꯝ ꯂꯥꯞꯄꯗꯨꯕꯨ ꯌꯦꯡꯅꯕ ꯆꯠ ꯎꯝ ꯉꯝꯃꯔꯣꯏ ꯑꯩ
ꯆꯂꯣꯅꯦ ꯍꯛꯆꯥꯡ ꯐꯥꯅꯕꯅꯤꯅꯦ
ꯋꯥꯏ ꯂꯥꯞꯄꯦ ꯑꯥꯗꯅꯦ ꯀꯩꯅꯣꯗ ꯆꯤꯡꯗꯅꯦ
ꯂꯥꯞꯃꯜꯂꯦꯗꯅꯦ ꯌꯨꯝꯗ ꯂꯩꯕꯐꯥꯎ ꯋꯥꯔ ꯀꯥꯟꯁꯤꯗ
ꯉꯁꯤ ꯈꯛꯇꯃꯛ ꯉꯥꯏꯔꯦ ꯀꯣꯜ ꯇꯧꯕꯁꯦ
ꯎꯝ
ꯍꯟꯗꯛ ꯃꯔꯛꯁꯦ
ꯅꯪꯁꯨ ꯌꯥꯝ ꯎꯝ ꯆꯤꯟꯕ ꯃꯥꯜꯂꯦꯗꯥ
ꯊꯕꯛ ꯆꯠꯊꯣꯛ ꯆꯠꯁꯤꯟ ꯇꯧꯔꯗꯝꯅꯤ
ꯌꯨꯝꯗ ꯂꯩꯕꯅꯤꯅ ꯀꯣ ꯑꯩꯁꯨ ꯉꯟꯅ ꯇꯨꯝꯃꯦ
ꯍꯥꯥ
ꯌꯨꯝꯗ ꯂꯩꯕꯅꯤꯅ ꯉꯟꯅ ꯇꯨꯝꯃꯤ ꯍꯥꯏ ꯉꯟꯅ ꯆꯥꯕꯒꯤ ꯉꯟꯅ ꯇꯨꯝꯊꯣꯛꯄꯥ
ꯎꯝ ꯑꯗꯨꯅ ꯐꯔꯦ ꯀꯩꯅꯣ ꯍꯛꯆꯥꯡꯒꯤꯗꯤ
ꯄꯨꯡ ꯆꯥꯥꯥꯛ ꯆꯕꯗꯣ ꯅꯨꯡꯗꯥꯡꯗ ꯄꯨꯡ ꯇꯔꯨꯛ ꯉꯟꯅ ꯆꯥꯏꯌꯦ ꯇꯔꯨꯛꯇ ꯆꯥꯔ ꯒ ꯄꯨꯡ ꯃꯥꯄꯟꯗ ꯃꯥꯄꯟ ꯃꯈꯥꯏ ꯅꯠꯇ꯭ꯔ ꯇꯔꯥꯗ ꯇꯨꯝꯃꯅꯤ ꯑꯗꯨꯒ ꯇꯔꯦꯠ ꯃꯈꯥꯏ ꯇꯥ ꯍꯧꯒꯠꯂꯅꯤ ꯑꯃꯨꯛ ꯋꯥꯁꯞ ꯇꯧꯔꯕ ꯂꯣꯏꯔꯒ ꯑꯃꯨꯛ ꯆꯛ ꯇꯥꯔꯅꯤ ꯍꯩꯅꯧ ꯌꯥꯝ ꯄꯥꯜꯂꯦ ꯁ꯭ꯋꯥꯏꯗ ꯍꯩꯅꯧ ꯌꯥꯝꯃꯦ
ꯅꯣꯏꯗꯥ
ꯃꯨꯜꯂꯦ ꯉꯔꯥꯡ
ꯑꯁ ꯍꯥꯎꯔꯝꯅꯤ ꯂꯣꯀꯦꯜꯒꯤꯗꯣ ꯑꯣꯏꯔꯝꯅꯤꯅ ꯃꯥꯏ ꯄꯥꯝꯕꯤꯗꯣ
ꯑꯣꯏꯔꯝꯅꯤ ꯍꯥꯎꯋꯦ ꯎꯝ ꯑꯃꯇꯪ ꯁꯨ ꯅꯠꯇꯦ ꯑꯃ ꯑꯅꯤ ꯑꯍꯨꯝ ꯃꯔꯤ ꯁꯤꯟꯕꯖꯨ ꯌꯥꯎꯋꯦ ꯉꯔꯥꯡ ꯑꯩ ꯆꯥꯛ ꯆꯥꯕꯗꯤ ꯍꯥꯎꯋꯦ
ꯃꯥꯏ ꯁꯥꯏꯖꯇꯣ
ꯑꯥ
ꯌꯥꯝ ꯆꯥꯎꯔꯁꯨ ꯅꯠꯇꯕ ꯄꯤꯛꯄꯖꯨ ꯅꯠꯇꯕꯀꯣ
ꯑꯥ
ꯌꯥꯝ ꯆꯥꯃꯣꯅꯁꯨ ꯆꯥꯅꯤꯡꯉꯦꯗ ꯊꯨꯝꯕꯗꯣ ꯈꯔ ꯋꯥꯠꯂꯦꯕ ꯆꯥꯎꯃꯜꯂꯁꯨ
ꯑꯩꯗꯤ ꯀꯩꯊꯦꯜꯗ ꯌꯣꯟꯕ ꯍꯩ ꯍꯩꯅꯧꯗꯨꯗꯤ ꯆꯥꯅꯤꯡꯗꯦ
ꯎꯝ ꯑꯁ ꯑꯗꯨꯗꯤ ꯍꯤꯗꯥꯛ ꯀꯨꯝꯕ ꯀ ꯈꯣꯠꯅꯤꯛ ꯊꯧ ꯂꯩꯕꯗꯨꯕꯨ
ꯊꯖꯕ ꯌꯥꯕ ꯅꯠꯇꯦ ꯑꯣ ꯑꯗꯣ ꯍꯩꯅꯧ ꯅꯠꯇꯕ ꯍꯩ ꯑꯃ ꯀꯣ ꯑꯥ ꯃꯃꯤꯡ ꯗꯣ ꯌꯥꯝ ꯄꯥꯟꯂꯦ ꯁꯨꯋꯥꯢꯗ ꯃꯃꯤꯡꯗꯣ ꯈꯪꯗꯦ ꯑꯥ ꯎꯝ ꯔꯥꯎꯟ ꯔꯥꯎꯟ ꯑꯣꯏꯔꯒ ꯃꯆꯥ ꯃꯆꯥ ꯍꯥꯏꯕꯗ꯭ꯔꯦ ꯑꯩ ꯍꯣꯔꯦꯟ ꯐꯠꯇꯣ ꯊꯦꯕꯤꯔꯛꯀꯦ
ꯍꯣꯏ
ꯍꯥꯎꯋꯦ ꯑꯗꯨꯁꯨ ꯌꯥꯝ ꯄꯜꯂꯦ
ꯕ꯭ꯔꯥꯎꯟꯗ ꯍꯥꯏꯕ ꯃꯆꯥ
ꯕ꯭ꯔꯥꯎꯟ ꯅꯠ ꯐꯠꯇꯕ ꯌꯦꯂꯣꯗ ꯃꯄꯥꯟ ꯃꯄꯥꯟꯒꯤ ꯃꯀꯨꯞ ꯍꯥꯏꯗꯨꯔ
ꯃꯀꯨ ꯃꯀꯨꯗꯨ ꯆꯥꯗ ꯌꯥꯗꯕ꯭ꯔꯣ
ꯇꯦꯍꯣꯢ
ꯑꯣ ꯑꯣ ꯃꯅꯨꯡꯗ
ꯑꯪ
ꯃꯔꯨ ꯑꯅꯤ
ꯑꯍꯨꯝ ꯑꯥ ꯑꯥ
ꯂꯩꯕꯗꯣꯀꯣ
ꯑꯥ ꯍꯥ
ꯃꯣꯟ ꯃꯣꯟ ꯂꯥꯎꯕꯗꯣ
ꯈꯪꯗꯦ ꯑꯣꯏꯔꯝꯒꯅꯤ ꯑꯦ ꯍꯣꯔꯦꯟ ꯌꯨꯝ ꯍꯜꯂꯛ ꯑꯗꯤ ꯑꯗꯨ ꯑꯂꯨ ꯍꯦꯛꯄꯤꯒꯦꯗꯨ ꯄꯨꯕꯤꯌꯣ
ꯈꯪꯈ꯭ꯔꯦꯗ
ꯑꯩꯈꯣꯏ ꯑꯌꯨꯛꯇ ꯑꯩ ꯌꯦꯟ ꯆꯥꯏ ꯍꯥꯏꯕꯗꯣ ꯉꯔꯥꯡꯒꯤꯅꯦ ꯌꯦꯟꯗꯣ ꯆꯥꯎꯕꯀꯣ ꯑꯩ ꯂꯥꯛꯄꯒꯤ ꯌꯦꯟ ꯊꯣꯡꯕꯤꯕ
ꯉꯔꯥꯡꯒꯤ ꯑꯣꯏꯔꯁꯨ ꯌꯦꯟꯗꯤ ꯌꯦꯟ
ꯑꯍꯣ ꯁꯧꯒꯔꯤ ꯄꯨꯗꯤ ꯊꯣꯡꯉꯦ ꯑꯩꯅ ꯑꯁ ꯌꯦꯟ ꯌꯦꯟ ꯑꯥ ꯍꯟꯖꯥꯡ ꯑꯍꯧꯕ ꯂꯩꯔ ꯀꯥꯟꯁꯤꯗ ꯀꯅꯥ ꯁꯧꯒ꯭ꯔꯤ ꯆꯥꯗꯣꯏꯅꯣ ꯍꯥꯏꯕ ꯑꯩꯅ
ꯍꯨꯝ ꯍꯨꯝ ꯍꯨꯝ ꯆꯥꯅꯤꯡꯗꯦꯗ ꯁꯧꯔꯤꯒꯗꯤ ꯅꯣꯡ ꯐꯇꯣꯛ
ꯑꯥ ꯑꯗꯨꯒ ꯉꯔꯥꯡ ꯑꯩ ꯂꯥꯛꯄꯗ ꯇꯟ ꯆꯥꯁꯦꯅ ꯊꯥꯎ ꯀꯩꯀꯥꯁꯨ ꯂꯩꯔꯒ ꯑꯩꯈꯣꯏ ꯆꯥꯏꯌꯦꯕꯀꯣ
ꯎꯝ
ꯇꯟꯒ ꯁꯤꯡꯖꯨꯒ
ꯎꯝ ꯍꯥꯎꯕꯅꯦ
ꯃꯣꯔꯣꯛ ꯑꯁꯥꯕ ꯌꯥꯎꯗ꯭ꯔꯗꯤ ꯆꯥꯕ ꯉꯝꯗꯦꯗꯅ ꯇꯟꯗꯤ ꯑꯗꯨꯃꯥꯏꯅ ꯁꯤꯡꯖꯨ ꯇꯧꯁꯦ ꯍꯥꯏꯕ
ꯎꯝ ꯀꯣꯕꯤꯒ ꯀꯣꯕꯤꯒ ꯀꯣꯕꯤ ꯑꯂꯨꯒ ꯁꯥꯛ ꯇꯧꯕꯗꯣ
ꯑꯗꯨꯗꯤ ꯆꯥꯅꯤꯡꯗꯦ ꯑꯩꯗꯤ ꯀꯩꯅꯣꯒ ꯆꯥꯅꯤꯡꯉꯦ ꯍꯦꯟꯅ ꯁꯤꯡꯖꯨꯒ ꯍꯦꯟꯅ
ꯎꯝ ꯎꯝ
ꯉꯔꯥꯡ ꯄꯨꯄꯨꯈꯣꯏꯗꯨꯁꯨ ꯆꯪꯉꯦ ꯄꯨꯄꯨꯒ ꯕꯨꯕꯣꯛꯒ ꯃꯕꯥꯅꯤ ꯈꯤꯇꯪꯅꯤ ꯑꯗꯨ ꯑꯣꯏꯔꯖꯨ ꯌꯥꯝ ꯑꯝ ꯌꯨꯝꯗꯣ ꯅꯥꯟꯅ ꯂꯩꯌꯦ ꯆꯠꯄ ꯉꯝꯗ꯭ꯔꯁꯨ ꯄꯨꯄꯨꯗꯣ
ꯑꯍꯟ ꯑꯣꯏꯔꯖꯨ ꯑꯗꯨꯝ ꯅꯥꯟꯕ ꯂꯩꯕꯅꯤꯅꯦ
ꯑꯣ ꯌꯥꯝ ꯅꯥꯜꯂꯦ ꯈꯣꯏ ꯕꯥꯒꯤ ꯃꯄꯥꯗꯣ
ꯎꯝ
ꯅꯍꯥꯟ ꯃꯥ ꯑꯥ ꯈꯣꯏ ꯌꯨꯝꯗ ꯂꯥꯛꯑꯝꯃꯦꯕꯥ ꯑꯩꯅ ꯂꯩꯇꯕ ꯑꯁ ꯅꯍꯥꯟ ꯑꯩ ꯂꯥꯛꯄꯗ ꯅꯪ ꯂꯩꯇꯤꯌꯦ ꯋꯥ ꯉꯥꯡꯕꯁꯨ ꯅꯨꯡꯉꯥꯏꯇ꯭ꯔꯦ ꯑꯍꯟ ꯑꯣꯏꯕꯅꯤꯅ ꯅꯥ ꯄꯪꯕꯗꯣ
ꯑꯍꯥ ꯍꯥ
ꯉꯥꯏꯌꯨꯀꯣ
ꯑꯥꯎ